ꯑꯣ
ꯇꯥꯕ꯭ꯔꯣ
ꯇꯥꯔꯦ ꯇꯥꯔꯦ
ꯀꯩꯗꯧꯔꯤꯅꯣ
ꯑꯩꯔꯣ ꯁꯨꯝ ꯍꯥꯛꯆꯤꯛ ꯂꯥꯡꯉꯦꯅ ꯑꯃꯨꯛ ꯊꯣꯛꯂꯛꯏ
ꯃꯄꯥꯟ ꯑꯃꯨꯛ ꯊꯣꯛꯂꯛꯑꯕ ꯅꯦꯠ ꯌꯥꯔꯤꯕ꯭ꯔꯣ ꯅꯣꯏ ꯃꯄꯥꯟꯒꯤꯗꯣ
ꯑꯦꯑꯧ ꯌꯥꯏ ꯑꯗꯨꯝ ꯑꯩ ꯐꯣꯟꯗꯨꯁꯨ ꯉꯁꯤꯗꯤꯅꯦ ꯑꯩ ꯌꯦꯡꯊꯣꯛꯎꯔꯕ ꯌꯥꯝꯅ ꯑꯩꯅ ꯁꯨꯃꯥꯏꯟ ꯇꯧꯅꯤ ꯈꯪꯗꯗꯅ ꯑꯗꯩꯗꯤ ꯅꯦꯠꯇꯣ ꯂꯣꯏꯕꯩꯗꯨꯗ ꯃꯄꯥꯟꯗ ꯊꯣꯛꯂꯛꯄ ꯅꯣꯡ ꯇꯥꯔꯕꯣ
ꯉꯁꯥꯏ ꯉꯥꯍꯥꯛ ꯆꯨꯔꯝꯃꯦ ꯑꯗꯩ ꯆꯨꯗ꯭ꯔꯦ ꯑꯩ ꯀꯣꯂꯤꯛ ꯃꯈꯣꯟ ꯈꯔ ꯇꯥꯕ꯭ꯔꯥ
ꯇꯥꯏꯌꯦ ꯏꯃꯥꯟꯅꯕꯤ ꯊꯕꯛ ꯐꯕꯤ ꯌꯥꯔꯦ ꯊꯕꯛ ꯐꯩ ꯍꯣꯠꯅꯕ ꯀꯣꯟ ꯑꯃꯨꯛ ꯄꯨꯂꯞ ꯊꯨꯒꯥꯏꯔꯅꯤ
ꯅꯠꯇꯦꯗ ꯑꯗꯨꯝ ꯀꯩ
ꯑꯁꯦꯡꯕꯅꯤꯅ ꯀꯣꯏꯕꯗ ꯂꯪꯕꯗꯕꯨ ꯀ ꯀꯔꯥꯎ ꯀꯌꯥꯒ ꯂꯥꯎ ꯍꯥꯏꯕꯅꯤꯗ
ꯅꯨꯡꯃꯥꯟꯅꯕꯤꯁꯦ ꯍꯟꯗꯛ ꯃꯔꯛ ꯋꯥꯈꯜꯁꯦ ꯅꯨꯡꯉꯥꯏꯕꯅ ꯅꯨꯡꯉꯥꯏꯔꯤꯔꯥ ꯅꯨꯡꯉꯥꯏꯇ꯭ꯔꯥ ꯈꯪꯅꯗꯦ
ꯀꯩ ꯍꯥꯏꯋ ꯑꯗꯨ ꯅꯨꯡꯉꯥꯏꯕꯅ ꯅꯨꯡꯉꯥꯏꯕꯗ ꯅꯨꯡꯉꯥꯏꯔ ꯅꯨꯡꯉꯥꯏꯇꯔ ꯈꯪꯕꯤꯔꯤ ꯀꯔꯤꯅꯣ ꯍꯥꯏꯗꯗ
ꯈꯗꯤ ꯑꯩꯁꯨ ꯇꯧꯔꯤꯁꯤ
ꯏ ꯅꯤꯡ ꯊꯥꯗꯗꯅ ꯀꯦꯟꯊꯥ ꯂꯥꯛꯁꯤꯗꯔꯕ
ꯑꯣꯧ ꯑꯗꯨꯃꯥꯏꯅ ꯇꯧꯔꯤꯕꯣ
ꯅꯪꯗꯤ ꯑꯗꯨꯃꯥꯏꯅ ꯑꯗꯨꯝ ꯇꯧꯔ ꯂꯩꯔꯕꯅꯤ ꯑꯩꯈꯣꯏꯗ ꯂꯩꯔꯗꯤ ꯅꯨꯡꯉꯥꯏꯗꯕ ꯅꯊꯟꯗ ꯅ ꯌꯨꯝꯗꯣ ꯂꯩꯔꯗꯤ ꯀꯩꯒꯤꯅꯣ ꯍꯥꯏꯕ
ꯀꯃꯥꯏꯅ ꯀꯥꯏ ꯀꯥꯏ ꯆꯠꯁꯦ ꯍꯥꯏꯅꯣ ꯆꯠꯄ ꯄ꯭ꯔꯣꯒꯥ꯭ꯔꯥꯝ ꯈꯔ ꯁꯤꯜꯂꯣ ꯅꯪꯕ ꯍꯧꯖꯤꯛ ꯀꯥꯟꯁꯤ
ꯑ ꯌꯦ ꯆꯂꯗꯣꯅ ꯆꯠꯂꯗꯣꯏꯅꯦ ꯍꯦꯛꯇ ꯍꯌꯦꯡ ꯍꯦꯛꯇ ꯆꯠꯂꯁꯤꯔꯣ
ꯀꯥꯏ ꯆꯠꯁꯤꯒꯦ
ꯉꯥꯛꯇ ꯂꯥꯛꯑꯣꯅꯦ ꯆꯠꯁꯤ ꯒꯥꯔꯤ ꯑꯃ ꯋꯥꯔ ꯄꯨꯔꯛꯑꯣ
ꯈ‌ꯣꯏ ꯅ ꯇꯧꯔꯤꯁꯤ ꯁꯣꯏꯔꯦ
ꯌꯦꯟ ꯊꯣꯡꯉꯤꯔ‌ꯣ ꯉꯧꯔꯤꯔ‌ꯣ
ꯉꯧꯗꯔꯛꯑꯗꯣꯔꯤꯕꯅ‌ꯦ ꯍꯧꯖꯤꯛ
ꯆꯥꯅꯤꯡꯉ‌ꯦ
ꯌꯥꯝ ꯅꯨꯡꯁꯤꯕꯅꯣ ꯑꯃ ꯂꯥꯏ ꯅꯍꯥꯟꯈꯩ ꯂꯥꯛꯇꯕ ꯑꯃ ꯃꯦꯒꯤ ꯑꯃꯈꯛ ꯍꯧꯔꯛꯄ ꯑꯃ ꯃꯤꯒꯤ ꯑꯃ ꯍꯧꯕꯒꯤ ꯃꯤꯒꯤ ꯃꯍꯥꯎ ꯑꯃ ꯃꯅꯝ ꯀꯛꯅꯝ ꯑꯟꯃ ꯂꯩꯅꯦ ꯌꯥꯝ ꯍꯥꯎꯗꯧ ꯃꯥꯥꯟꯅꯕ ꯃꯍꯥꯎ
ꯑꯦ ꯌꯦꯟꯗꯨꯗ ꯃꯦꯒꯤ ꯃꯅꯝ ꯅꯝꯃꯤꯕ
ꯒ꯭ꯌꯥꯁ ꯃꯅꯝꯗꯣ ꯒ꯭ꯌꯥꯁꯀꯤ ꯃꯅꯝ ꯑꯃꯈꯛ ꯃꯦꯒꯤꯒꯕꯨ ꯌꯥꯟꯁꯤꯟꯅꯕ ꯒ꯭ꯌꯥꯁ ꯃꯅꯝ ꯅꯝꯕꯅꯦꯕ ꯑꯗꯨꯏ ꯃꯅꯝ ꯗ‌ꯣ ꯂꯥꯛꯏꯕ ꯀꯔꯤꯅꯣ ꯈ‌ꯪꯗ‌ꯦ ꯈꯪꯕ꯭ꯔꯥ ꯃꯅꯥꯥꯡꯈꯣꯠ ꯂꯩꯕꯗꯣ ꯒ꯭ꯌꯥꯁ ꯃꯅꯝ ꯀꯥꯏꯗ ꯃꯤꯁꯤ ꯃ ꯅꯚꯥꯅꯤ ꯑꯦ
ꯁꯣꯔꯤ ꯍꯥꯏꯌ ꯃꯌꯥꯝ ꯁꯣꯔꯤ ꯍꯥꯏꯌꯣ ꯍꯥꯏꯕꯅꯦ ꯍꯣꯏ ꯏꯃꯥꯟꯅꯕꯤ ꯃꯀꯨ ꯃꯥꯟꯕꯤꯗꯨꯅ ꯃꯥꯏ ꯑꯦꯝ ꯁꯣꯔꯤ ꯍꯥꯏꯌꯣ ꯍꯥꯏꯕꯅꯤ ꯑꯩꯈꯣꯏ ꯉꯁꯥꯏꯗꯩ ꯑꯩꯈꯣꯏ ꯉꯁꯥꯏꯗꯩ ꯑꯩꯈꯣꯏ ꯉꯁꯥꯏꯗꯩ ꯏꯪꯂꯤꯁ ꯇꯝꯃꯃꯤꯅꯤ ꯃꯥꯏ ꯑꯦꯝ ꯁꯣꯔꯤ ꯍꯥꯏꯌ‌ꯣ ꯍꯥꯏ ꯑꯗꯣ ꯋꯥ ꯉꯥꯡꯕ ꯂꯣꯏꯔ ꯀꯥꯟꯗꯅ ꯑꯣ ꯕꯔ ꯍꯥꯏꯌꯣ ꯍꯥꯏ
ꯑꯁ ꯑꯗꯨ ꯂꯥꯏꯔꯤꯛ ꯋꯥꯠꯤ ꯋꯥꯔꯦ
ꯀꯔꯤ
ꯄꯁꯥꯡ ꯄꯣꯡꯁꯥꯡꯗꯣ
ꯑꯥ ꯃꯥꯗꯤ ꯑꯩꯒꯥ ꯁꯗꯣꯔꯤ ꯍꯥꯏ
ꯇꯣꯡ ꯁꯥꯡꯅꯔꯕ
ꯃꯥꯅꯦ ꯃꯥꯗꯤ ꯑꯩꯒ ꯁꯗꯣꯔꯤ ꯍꯥꯏꯌꯦ ꯃꯥꯗꯤ ꯑꯩꯒ ꯁ ꯗꯧꯕꯩ ꯄꯥꯔꯤꯌꯦ ꯀꯔꯤ ꯑꯣꯅꯩ
ꯀꯩꯅꯣ ꯑ ꯌꯥꯔꯗ꯭ꯔꯣ
ꯑꯝ ꯍꯥꯏꯔꯛꯑ‌ꯣ
ꯀꯣꯏ ꯆꯠꯄ ꯌꯥꯔꯣꯏꯗ꯭ꯔꯣ
ꯀꯣꯏ ꯆꯠꯄ ꯌꯥꯎꯔꯣꯏꯗ꯭ꯔꯥ ꯍꯥꯏꯕ ꯎꯝ
ꯍꯥꯏꯔꯣ ꯀꯣꯏꯕꯅꯦꯕꯨ ꯍꯥꯏꯔꯗꯤ ꯃꯊꯨꯟ ꯊꯥꯡꯒꯠꯂ ꯆꯦꯜꯂꯛꯑꯗꯧ ꯅꯨꯄꯤꯅꯦ ꯑ‌ꯦ ꯆꯨꯖꯥꯛ ꯑꯉꯥꯡꯕꯤꯗꯨꯅꯦ
ꯆꯨꯖꯥꯛ ꯑꯥꯉꯡꯕꯤ ꯂꯩꯕ꯭ꯔꯥ
ꯏꯁ ꯑꯃꯨꯕꯤꯗ‌ꯣ ꯍꯥꯏꯕ
ꯑꯩꯈꯣꯏ ꯆꯨꯖꯥꯛ ꯊꯥꯕꯩ ꯄꯥꯜꯂꯦ
ꯆꯥꯎ ꯄꯤ ꯍꯥꯏꯗꯕ ꯑꯗꯨꯒ
ꯀꯩꯅꯣ ꯇꯧꯋꯦꯕ ꯄꯤꯇꯨꯛ ꯄꯤꯇꯛ ꯄꯤꯛꯅꯅꯦꯀꯣ ꯑꯩꯈꯣꯏ ꯁ꯭ꯋꯤꯠ ꯀꯣꯔꯟ ꯊꯥꯏꯌꯦꯕꯀꯣ
ꯎꯝ ꯃꯃꯥ ꯑꯃꯨꯛꯀꯤ ꯍꯣꯏ ꯍꯥꯏꯔꯣ ꯅꯪ ꯍꯥꯟꯅ
ꯑꯗꯩ ꯁ꯭ꯋꯤꯠꯀꯣꯔꯟꯗꯣ ꯄꯥꯜꯂꯀꯥꯟꯗꯕꯨꯗꯤ ꯄꯤꯔꯛꯀꯦ ꯑꯩꯈꯣꯏ ꯁ꯭ꯋꯠꯀ ꯀꯣꯔꯟꯗꯣ ꯆꯥꯎꯕ ꯈꯔ ꯋꯥꯠꯂꯤꯑ‌ꯦꯕ ꯑꯗ ꯑꯃ ꯃ ꯆꯨꯖꯥꯛ ꯆꯥꯛꯍꯥꯎꯒꯤꯗꯣ ꯆꯥꯛꯍꯥꯎꯍꯥꯎ ꯄꯤꯇꯛ ꯄꯤꯛꯇꯛ ꯄꯤꯛꯀꯣ ꯃꯁꯛꯇꯨꯅ ꯑꯗꯨꯒꯤ ꯐꯅ
ꯎꯝ
ꯊꯥꯔꯀꯥꯟꯗꯔꯛꯀꯦ ꯑꯗꯨꯒ ꯁ꯭ꯋꯤꯠ ꯀꯣꯔꯟꯗꯨꯕꯨꯗꯤ ꯈꯔ ꯊꯀꯥꯟꯗ ꯄꯤꯔꯛꯀꯦ
ꯎꯝ
ꯅꯨꯡ ꯍꯥꯏꯥꯏꯔꯛꯄꯩ ꯍꯥꯏꯕ
ꯑꯗꯣ ꯀꯩꯅꯣꯅꯦ ꯃꯃꯥꯡ ꯃꯃꯥꯡꯒꯤ ꯑꯗꯨꯃꯥꯏꯅ ꯅꯦ ꯅꯣꯏꯗ ꯆꯥꯁ ꯍꯥꯏꯦꯕ ꯀꯥꯡꯗ ꯀꯥꯡ ꯃꯅꯨꯡꯗ ꯑ ꯂꯥꯛ ꯀꯥꯟꯗ
ꯅꯪ ꯀꯪ ꯂꯥꯛꯄꯤꯔꯣ
ꯑꯗꯨꯗꯤ ꯅꯣꯏꯗ ꯃꯃꯥꯃꯨꯛ ꯆꯥꯕꯗꯣ ꯂꯥꯛꯇꯣꯏꯅꯦ ꯍꯥꯏꯗꯤ ꯁꯨꯇꯤ ꯁꯨꯇꯤ ꯂꯥꯛꯄꯩꯗꯨꯣ
ꯎꯝ ꯑꯩꯗꯤ ꯆꯠꯂꯒ ꯑꯣꯏꯅ ꯆꯥꯅꯤꯡꯉꯦ ꯕꯄꯦꯂꯣꯥꯝ ꯆꯠꯂꯨꯁꯦ
ꯇꯥꯏ ꯂ ꯐꯤꯔꯣ ꯐꯥ ꯐꯤꯔꯣ ꯈ ꯇ ꯂꯩꯅꯦ ꯆ
ꯒ꯭ꯔꯦꯁ ꯂꯝꯕꯤꯒꯤ ꯀꯦꯐꯦꯗ ꯆꯪꯉꯨꯁꯦ ꯒ꯭ꯔꯦꯁ ꯂꯝꯕꯤꯒꯤ ꯀꯦꯐꯦꯗꯣ
ꯄꯩꯁꯥ ꯂꯣꯏꯊꯣꯛꯄꯩꯗ ꯍꯥꯏꯍꯦ ꯅꯣꯏꯗ ꯊꯣꯡꯉ ꯄꯨꯔꯅꯤ ꯑꯗꯨꯒ ꯒ꯭ꯔꯦꯁ ꯂꯝꯕꯤꯗ ꯆꯥꯔꯨꯔꯅꯤ ꯂꯣꯏꯔꯦ ꯀꯩꯅꯣ
ꯍꯣꯏ ꯍꯣꯏ ꯌꯥꯏꯦ ꯑꯟꯗ ꯒ꯭ꯔꯤꯁ ꯂꯝꯕꯤꯗꯣ ꯑꯃꯗ ꯆꯥꯁꯦ
ꯑꯗꯨ ꯀꯦꯐꯦ ꯍꯥꯏꯗꯨꯣ ꯀꯩꯅꯣꯗꯣ ꯅꯨꯄꯥ ꯃꯌꯥꯝ ꯂꯩ ꯆꯜꯂꯦꯕ
ꯂꯝ ꯃꯐꯝꯗ ꯆꯠꯁꯦꯕ ꯑꯐꯕ ꯃꯐꯝꯗ ꯆꯤꯡꯗ ꯆꯤꯡꯗ ꯀꯥꯔꯨꯁꯦꯕ ꯆꯤꯡ
ꯑꯦ ꯌꯥꯏ ꯌꯥꯏ ꯆꯤꯝꯗꯦ ꯆꯥꯁꯦ
ꯆꯤꯡꯗ ꯆꯥꯔꯨꯔꯁꯦꯕ ꯈꯔ ꯐꯖꯕ ꯃꯄꯥ ꯃꯥ ꯇꯧꯔꯒ ꯊꯣꯡꯉꯒ ꯄꯨꯔꯦꯗꯅ ꯐꯥꯟꯍꯩꯁꯦꯂ ꯆꯠꯁꯦ
ꯌꯦꯟ ꯑꯃ ꯐꯖꯅ ꯉꯧꯔꯕ ꯑꯩꯁꯤ ꯅꯣꯏꯃ ꯑꯣꯏꯔꯁꯦ ꯌꯥꯝ ꯆꯅꯤꯡꯉꯤ
ꯈꯨꯩꯃꯥꯏ ꯑꯣꯔꯦꯟꯖꯇ
ꯎꯝ
ꯌꯦꯡ
ꯎ ꯑꯗꯨ ꯍꯥꯏꯕꯅꯤꯗ ꯁꯤ ꯑꯗꯨꯏꯗ
ꯍꯥꯏꯥꯏꯕꯗꯤꯗꯁꯦꯗꯗ
ꯑ
ꯀꯩꯁꯥ ꯌꯥꯝ ꯇꯥꯡꯕ ꯅꯠꯇꯕꯅꯤ
ꯁꯦꯁ ꯃꯤꯔꯤ ꯄꯩꯁꯥ ꯄꯥꯏꯔꯕꯅꯤꯅ ꯍꯧꯖꯤꯛꯀꯥꯟꯁꯦ ꯑꯦ ꯈꯔ ꯇꯧꯔꯛꯑꯦ ꯋꯥ ꯉꯥꯡꯕꯒꯥꯁꯦꯦ ꯑꯩꯈꯣꯏ ꯑꯃꯨꯛ ꯎꯈꯤꯔꯣꯏꯀꯣ ꯅꯣꯡ ꯇꯥꯔꯤꯌꯦ ꯅꯣꯡ ꯀꯟꯅ
ꯅꯣꯏꯔꯣ
ꯑꯥ ꯑꯩꯈꯣꯏ ꯅꯠꯇꯦ ꯑꯩꯈꯣꯏ ꯅꯠꯇꯦ ꯃꯤꯒꯤ
ꯣꯏ ꯑ
ꯑꯗꯨꯗꯤ ꯑꯩꯅ ꯍꯥꯏꯗꯤ ꯁꯤꯗ ꯅꯨꯡ ꯇꯥꯔꯦ ꯍꯥꯏꯕ
ꯑꯗꯨ ꯅꯥꯡꯁꯤ ꯅꯣꯏ ꯑꯗꯨꯗ ꯇꯥꯏꯗ ꯍꯪꯉꯅꯤ ꯑꯉꯥꯡꯒꯤꯁꯦ
ꯍ ꯍ ꯑ ꯃꯥꯏꯦꯝ ꯁꯣꯔꯤ
ꯃꯥꯏ ꯁꯔꯍꯤꯤ ꯅꯪ ꯐꯤꯂꯝꯒ ꯌꯦꯡꯗ꯭ꯔꯣ
ꯎꯝ ꯍꯥꯏꯗꯤ ꯌꯦꯡꯗꯦꯕ ꯀꯩꯅꯣ ꯌꯦꯡꯗꯦ
ꯀꯩꯒꯤ
ꯐꯤꯂꯝ ꯌꯦꯡꯗꯦ ꯍꯥꯏꯕ ꯐꯣꯟ
ꯀꯔꯤ ꯌꯦꯡꯗꯣꯏꯅꯣꯕ
ꯑꯩꯗꯣ ꯑꯩꯟꯗꯁꯨ ꯍꯥꯞ ꯉꯝꯖꯗꯕꯦ
ꯏꯁ
ꯕ꯭ꯔꯦꯗ‌ꯦ ꯑꫭꯏꯅ ꯌꯥꯝ ꯆꯥꯏ ꯀꯥꯏꯗꯩ ꯁꯤꯗ ꯊꯣꯛꯂꯛꯄꯗꯨ ꯏꯊꯟꯗꯅꯤꯅ ꯇꯜꯂꯦ ꯍꯥꯏꯕ
ꯊꯤꯀꯦꯠ ꯂꯧꯕ ꯊꯣꯛꯑꯦ ꯁꯤꯗ
ꯈꯪꯗꯦ ꯅꯪꯅ ꯌꯦꯡꯉꯒ ꯑꯩꯉꯣꯟꯗ ꯍꯪꯉꯛꯑꯗꯤ
ꯅꯪ ꯂꯩꯔꯤꯁꯦ ꯑꯃꯗꯨ ꯈꯛꯇ ꯂꯩꯃꯤꯟꯅꯔꯤꯔꫭ
ꯑꯧ
ꯎꯔꯣꯛꯇꯨꯒ ꯈꯛꯇ ꯂꯩꯃꯤꯟꯅꯩꯔꫭ
ꯍꯣꯏ ꯔꯤꯗ
ꯀꯅꯥ ꯂꯅꯥꯆꯨꯒ
ꯂꯥꯛꯇꯤ ꯂꯥꯛꯑꯦ ꯃꯣꯏ ꯔꯨꯝꯒꯤ ꯃꯤ ꯃꯣꯏ ꯑꯅꯤ ꯑꯃꯒ ꯑꯁ
ꯂꯥꯡꯉꯅꯨ ꯍꯥꯏꯌꯣ ꯂꯥꯡꯉꯗꯤ
ꯂꯥꯡꯉꯅꯣ ꯍꯥꯏꯌꫭ ꯍꯥꯏ ꯑꯗꯨ ꯃꯣꯏ ꯑꯅꯤ ꯑꯃ ꯂꯥꯛꯑꯦꯕ ꯑꯗ ꯏꯊꯟꯗ ꯁꯨꯝ ꯇꯨꯝꯕꯗꯣ ꯑꯗꯨ ꯅꯨꯡꯉꯥꯏꯇꯦꯅ ꯃꯥꯁꯨ ꯂ ꯑꯩꯒ ꯇꯨꯃꯤꯟꯅꯕ
ꯁꯤꯃꯥꯡ ꯂꯥꯛꯑ
ꯑꯧ ꯑꯧ ꯑꯗ ꯇꯨꯃꯤꯟꯅꯩ ꯃꯥꯒ
ꯑꯣ ꯑꯥ ꯏꯁ ꯅꯣꯡ ꯌꯥꯝ ꯀꯟ ꯇꯥ ꯃꯥꯜꯂꯦꯗꯀꯣ
ꯇꯥꯕ꯭ꯔꯣ ꯃꯈꯣꯟ ꯌꯦꯡꯉꯒꯦꯁꯤ ꯐꯔꯞ ꯊꯂ ꯀꯔꯤꯅꯣ ꯃꯥꯜꯂꯦ ꯑꯗꯨꯝ ꯍꯥꯏꯗꯤ ꯃꯀꯨꯞ ꯑꯣꯏꯔꯁꯨ ꯀꯟꯅ ꯑꯗꯨꯝ ꯅꯨꯡꯁꯤꯠꯀ ꯌꯥꯎꯔ ꯇꯧꯕꯤꯑꯣꯌ‌ꯦ
ꯅꯣꯏ ꯑꯗꯨꯝ ꯐꯔꯤ ꯑꯩꯈꯣꯏꯗꯨꯅ‌ ꯅꯣꯡ ꯀꯩꯁꯨ ꯌꯥꯝ ꯄꯠ ꯄꯠ ꯇꯥꯔꯝꯃ ꯇꯣꯛꯄ ꯑꯩꯈꯣꯏꯅꯅꯦ ꯄꯠ ꯄꯠ ꯇꯥꯔꯝꯃ ꯇꯣꯛꯄ ꯇꯧꯋꯦꯕ ꯌꯥꯝ ꯀꯟꯅ ꯇꯥꯗꯦꯕ ꯅꯣꯡꯗꯣ
ꯎꯝ
ꯑꯗꯨꯒ ꯑꯗꯨꯝ ꯑꯣꯝ ꯆꯥꯛꯅꯔꯒ ꯇꯧꯋꯦꯕ
ꯎꯁꯥꯏꯗ ꯇꯥꯡꯉꯨ ꯆꯔꯨꯔꯥꯏꯗ
ꯏꯁ ꯍꯗꯥꯛ ꯉꯔ ꯑꯗꯨꯝ ꯂꯩꯕ ꯑꯗꯨꯝ ꯁꯔꯑꯦ ꯅꯣꯡ ꯇꯥꯕ ꯌꯥꯝ ꯇꯥꯗꯕ ꯅꯨꯡꯅ ꯈꯔ ꯈꯔ ꯇꯥꯔꯒ ꯑꯃꯨꯛ ꯂꯦꯞ ꯈꯠꯄ ꯍꯥꯡꯕ ꯐꯅ ꯇꯥꯈ꯭ꯔꯗꯤꯀꯣ ꯐꯗ ꯏꯁꯤꯡ ꯆꯥꯎꯔꯤ ꯍꯥꯏꯌꯦ ꯑꯁꯣꯝ ꯅꯥꯀꯟ ꯔꯣꯝꯗꯗꯤ
ꯑꯧ ꯃꯤꯅꯤ ꯑꯗꯨ ꯐꯣꯟꯒ ꯃꯌꯥꯝ ꯑꯃ ꯃꯥꯡꯅꯕꯩꯕ ꯀꯞꯅꯕꯗ ꯐꯣꯟꯗ ꯁꯨꯝ ꯌꯦꯡꯉ ꯂꯩꯕꯅꯤꯅ ꯑꯗꯨꯝꯕꯗꯨ ꯃꯌꯥꯝ ꯎꯔꯦ ꯑꯩꯈꯣꯏ ꯃꯤꯔ‌ꯦꯝ ꯑꫭꯏꯔ ꯂꯩꯔꯕꯅꯤꯅ
ꯐꯣꯟꯒꯁꯤ ꯌꯦꯡ ꯁꯪꯗ꯭ꯔꯦ
ꯉꯁꯤ ꯈꯛꯇꯅꯤꯀꯣ ꯁꯤ ꯇꯧꯁꯤꯟꯗ ꯌꯥꯗꯦ ꯍꯥꯏꯕꯒꯤ ꯐꯣꯟ ꯄꯥꯒ ꯋꯥꯔꯤ ꯁꯅꯔ ꯂꯩꯕꯁꯦ ꯑꯩꯒꯤꯗꯤ ꯀꯣ ꯑꯃꯨꯛ ꯇꯨꯝꯕ ꯐꫭꯟ ꯉꯥꯛꯍꯥꯛ ꯌꯦꯡꯉꯝꯕ
ꯊꯥꯅꯦꯗꯤ ꯈꯥꯔꯗꯤ ꯐꯗꯧꯅꯤ ꯉꯝꯗꯕꯩ ꯋꯥꯅꯤ ꯍꯥꯏꯗꯤ ꯂꯣꯏꯔꯝꯗꯥꯏꯗ ꯇꯧ ꯇꯧꯅꯤꯡꯗ꯭ꯔꯅꯦ ꯂꯣꯏꯗ꯭ꯔꯤꯉꯩꯗꯅ ꯑꯃꯨꯛ ꯁꯨꯝ ꯑꯁ ꯑꯁ ꯁꯥꯔ ꯇꯟꯕꯩꯗꯤ ꯇꯥꯕꯩ ꯊꯣꯛꯏꯗꯅ ꯍꯣꯏ ꯑꯦꯛꯖꯥꯝꯒꯨꯝꯕꯅꯦꯕ ꯑꯦꯛꯖꯥꯝ ꯊꯥꯔꯝꯗꯥꯏꯒꯤ ꯍꯣꯕ‌ꯦ ꯍꯣꯕ‌ꯦ ꯄꯥꯅꯤꯡꯉꯛꯄꯗꯣ ꯋꯥꯠꯂꯤꯀꯥꯟꯗꯅ ꯇꯜꯂꯥ
ꯍꯌꯦ ꯍꯥꯏꯅꯅ ꯍꯣꯡꯕ ꯑꯗꯨ ꯁꯂꯦ ꯅꯨ ꯁꯤ ꯐꯌꯦꯡꯅꯦ ꯍꯥꯏ ꯀꯥꯟ ꯗꯁꯨ ꯂꯣꯏꯗꯤꯅꯔꯦ ꯍꯥꯏꯗꯤ ꯄꯣ ꯆꯩꯦꯒ ꯑꯃꯅ
ꯍꯣꯏ
ꯑꯃꯨꯊꯁꯥꯕꯤꯗ ꯑꯩꯈꯣꯏ ꯏꯆꯦꯒꯤꯗꯁꯨ ꯇꯧꯔ ꯋꯥꯠꯂꯤ ꯋꯥꯠꯂꯤꯅ ꯋꯥꯂꯤ ꯋꯥꯂꯤꯂ ꯐꯣꯟ ꯍꯥꯏꯂ ꯍꯗ ꯅꯁꯂ ꯀꯃ ꯊꯀꯥꯏ
ꯑꯩꯈꯣꯏꯒꯤ ꯆꯥꯛꯁꯨ ꯂꯣꯏꯔꯦ
ꯑꯩꯈꯣꯏꯁꯦ ꯐꯨꯠꯄꯥ ꯂꯣꯏꯔꯛꯇꯣꯔꯦ
ꯑꯃ ꯇꯣ ꯉꯁꯤ ꯀꯌꯥꯨꯛ ꯋꯥꯔꯤ ꯁꯥꯟꯅꯗ꯭ꯔꯤꯕꯣ
ꯁꯥꯟꯅꯗ꯭ꯌꯦ ꯃꯥꯕꯤꯗ ꯁꯥꯟꯅꯔꯝꯃꯦ ꯑꯗꯨꯒ ꯑꯩ ꯏꯁꯥꯅ ꯃꯥꯏ ꯑꯃꯈꯛꯇ ꯉꯥꯏꯔꯝꯅꯦꯕ ꯑꯗꯨꯀꯥꯟꯅ ꯁꯥꯟꯅꯈꯤꯗ꯭ꯔꯦ ꯑ ꯃꯥ ꯆꯀꯊꯣꯡ ꯆꯥꯛ ꯍꯥꯞꯆꯤꯜꯂꯨꯒꯦ ꯍꯥꯏ ꯑꯃ ꯀꯄꯤꯗ ꯑꯩ ꯑꯗꯨꯝ ꯇꯧꯔꯛꯑꯒꯦ ꯁꯤ ꯂꯣꯏꯕꯒ ꯁꯤꯃꯁ ꯇꯁꯤꯒ ꯍꯥꯥ ꯇꯥꯕ꯭ꯔꯣ
ꯍꯣꯏ ꯍꯣꯏ ꯍꯣꯏ ꯍꯣꯏ ꯍꯣꯏ ꯇꯧꯔꯛ ꯇꯥꯏꯦ ꯇꯥꯕꯣ
ꯍꯣꯏ ꯍꯣꯏꯦ ꯑ ꯇ ꯑꯃꯨꯛ ꯀꯧ
ꯍꯣꯏ ꯍꯣꯏ
ꯆ ꯑꯗꯨ ꯑꯗꯨ ꯆ